ꯍꯥꯏꯃ
ꯆꯥꯛ ꯏꯁꯤꯡ ꯆꯥꯅꯕ꯭ꯔꯣ
ꯁꯔ ꯆꯔꯦ ꯃ ꯍꯥ ꯈ ꯑꯣꯁꯤ ꯀ ꯎ ꯃ ꯆꯥꯁꯤ
ꯅꯅꯥꯕꯤꯔꯕ꯭ꯔꯥ ꯀꯃꯥꯏꯅ ꯇꯧꯏ
ꯆꯥꯛ ꯏꯁꯤꯡ ꯆꯥꯖꯔꯦ ꯃꯔꯨꯞꯁꯤ ꯍꯧꯖꯤꯛꯀꯤ ꯂꯦꯞꯇꯣꯞ ꯁꯤꯅꯆꯔꯝꯃꯅꯤ ꯂꯦꯞꯇꯣꯞ ꯑꯁꯤ ꯌꯥꯈꯤꯗ꯭ꯔꯦ ꯑꯩꯅ ꯈꯨꯠ ꯌꯥꯎꯍꯟꯕ ꯑꯣꯏꯕ ꯏꯔꯛ ꯁꯠꯇ꯭ꯔꯨꯥꯏꯅ ꯇꯧꯈ꯭ꯔꯦ ꯑꯣꯟꯊꯣꯛꯄꯒꯤ ꯗꯥꯎꯅꯤ ꯂꯥꯏꯔꯕꯗ ꯂꯩꯖꯥꯎ ꯎꯠꯊꯣꯛꯏ ꯍꯥꯏꯕꯕꯁꯤ ꯃꯔꯨꯞ ꯑꯩꯒꯤ ꯊꯕꯛꯁꯤ ꯑꯣ ꯍ ꯑ ꯑꯃꯨꯛ ꯌꯥꯔꯛꯑꯦ ꯃꯔꯛ ꯁꯤꯅꯤ ꯑꯩꯒꯤ ꯄꯨꯟꯁꯤꯁꯦ ꯑꯃꯨꯛ ꯌꯥꯕ ꯑꯃꯨꯛ ꯌꯥꯗꯕ ꯑꯋꯥꯕ ꯊꯜꯂꯦ ꯑꯗꯨꯗꯨ ꯇꯧꯔꯤꯁꯦ ꯀꯔꯤ ꯀꯔꯤ ꯃꯊꯦꯡ ꯍꯥꯏꯔꯤ ꯂꯧꯈꯠ
ꯑꯗ ꯑꯋꯥꯕꯒꯤ ꯋꯥꯔꯤ ꯋꯥ ꯁꯥꯟꯅꯔꯤ ꯆꯥꯕꯁꯤꯗꯤ ꯋꯥꯔꯕꯁꯨ ꯐꯅ ꯋꯥꯔꯕꯁꯨ ꯆꯥꯕꯁꯤꯗꯤ ꯑꯍꯥꯎꯕ ꯆꯥꯗꯒꯗꯤ ꯆꯪꯗꯦ ꯑꯗꯨꯅ ꯃꯔ ꯑꯩ ꯑꯍꯥꯎ ꯃꯊꯦꯜ ꯑꯃ ꯆꯥꯖꯩ ꯁꯤꯁꯦ ꯃꯔꯨꯞ ꯑꯃꯒ ꯂꯣꯏꯅꯖꯔꯒ ꯑꯩ ꯁꯟ ꯏꯆꯝ ꯆꯝꯅ ꯁꯟ ꯇꯥꯖꯩ ꯑꯣ ꯃꯔꯣꯝꯗ ꯊꯝꯕꯤꯈꯤꯕꯗꯣ ꯍꯥꯏꯗꯤ ꯇꯥꯎꯁꯤ ꯌꯥꯗꯕꯒꯤ ꯃꯑꯣꯡꯅꯦꯗ ꯑꯗꯣ ꯑꯩꯅ ꯍꯥꯏꯖꯅꯤꯡꯤ ꯑꯩꯈꯣꯏꯅ ꯆꯠꯂꯨꯔꯤꯕ ꯃꯐꯝꯗꯨꯗꯤ ꯑꯅꯝꯕꯅ ꯗꯥꯎ ꯌꯥꯎꯍꯧꯋꯦ
ꯑꯩꯈꯣꯏ ꯗꯥꯎ ꯌꯥꯎꯗ꯭ꯔꯒꯁꯨ ꯆꯠꯅꯔꯤꯕ ꯃꯐꯝꯗꯨꯗꯤ ꯌꯥꯎꯋꯦ ꯍꯥꯏꯖꯔꯤꯕ ꯑꯗ ꯁꯤ ꯃꯔꯨꯞ ꯊ ꯋꯥ ꯈꯟꯗ ꯍꯔꯥꯎꯕ꯭ꯔꯥ ꯍꯔꯥꯎꯗꯕ꯭ꯔꯥ ꯑꯗꯨ ꯊꯝꯕꯤꯌꯨ ꯑꯩꯒꯤ ꯋꯥꯈꯜꯂꯣꯟꯁꯨ ꯊꯝꯖꯔꯛꯀꯦ
ꯍꯣꯏ ꯊꯝꯖꯒꯦ ꯁꯄ ꯆꯀꯤꯦ ꯍꯥꯏꯥꯏꯇꯦ ꯍꯗꯤ ꯑꯗꯨꯒ ꯐꯠꯇꯕ ꯈꯟꯕꯁꯨ ꯀꯌꯥꯗꯤ ꯑꯣꯏꯗꯦ
ꯎꯝ
ꯀꯤ ꯇꯥꯎ ꯍꯥꯏꯕꯁꯤꯗꯤ ꯁꯤ ꯂꯇꯛ ꯌꯥꯖꯗꯕꯅꯤ ꯃꯁꯤꯗ ꯑꯩꯒꯤ ꯇꯥꯎ ꯍꯥꯏꯕꯃꯛꯛꯀꯤ ꯅꯠꯇꯦ ꯇꯥꯟꯖꯥ ꯆꯥꯟꯅꯔꯨꯕ ꯍꯥꯏꯇꯥꯔꯦ ꯀ ꯃꯔꯣꯛ ꯑꯩꯁꯤ ꯌꯥꯝ ꯁꯥꯎꯕ ꯌꯥꯝ ꯊꯨꯕꯅꯤ ꯄꯥꯝꯕꯅꯦ ꯑꯗꯨꯕꯨ ꯃꯁꯤꯁ ꯃꯇꯝ ꯄꯨꯝꯅꯃꯛꯇ ꯑꯩꯈꯣꯏ ꯊꯦꯝꯖꯤꯟꯖꯗꯨꯅ ꯀꯟꯇ꯭ꯔꯣꯜ ꯇꯧꯗꯨꯅ ꯊꯝꯃꯤ ꯑꯩ ꯌꯥꯝꯅ ꯐꯦꯡꯕ ꯃꯤꯁꯛ ꯑꯃꯅꯤ ꯑꯗꯨꯕꯨ ꯑꯩꯁꯤꯦ ꯌꯥꯁ ꯌꯥꯝ ꯍꯦꯟꯒꯠꯄꯅ ꯃꯤꯁꯛ ꯑꯃꯅꯤ ꯑꯩꯅ ꯅꯣꯛꯄ ꯃꯇꯝꯗ ꯋꯥ ꯉꯥꯡ ꯃꯇꯨꯡꯇꯤ ꯅꯠꯇꯤꯅ ꯉꯥꯡꯉꯤ ꯑꯗꯨꯒ ꯆꯥꯊꯣꯛ ꯈꯣꯇꯣꯛꯄ ꯃꯇꯝꯗꯁꯨ ꯄꯦꯟ ꯄꯝ ꯇꯝꯃꯤ ꯑꯗꯨꯒ ꯀꯔꯤꯨꯝ ꯃꯇꯝꯗ ꯇꯨꯃꯤꯦꯟ ꯂꯩꯔꯒꯗꯤ ꯑꯗꯨꯝ ꯇꯨꯃꯤꯦꯟ ꯂꯩ ꯈꯠꯜꯂꯤ ꯋꯥ ꯉꯥꯡꯗ꯭ꯔꯒꯗꯤ ꯉꯥꯡꯒꯟꯗꯦ ꯃꯁꯤꯅꯤ ꯑꯩꯒꯤ ꯅꯍꯥꯛ ꯉꯥꯏꯍꯥꯛꯀꯤ ꯒꯨꯟ ꯃꯨꯁꯤꯡ ꯍꯥꯏꯥꯏ ꯍꯥꯏꯇꯥꯔꯦ ꯑꯗꯨꯕꯨ ꯂꯦꯞꯇꯣꯞꯁꯦ ꯍꯥꯟꯅꯗꯒꯤ ꯑꯗꯨꯝ ꯌꯥ ꯅꯤ ꯃꯇꯥꯡ ꯆꯥꯅꯔꯨꯕ ꯍꯥꯏꯇꯥꯔꯦ ꯂꯣꯏꯁꯨꯝ ꯅꯨꯡꯉꯥꯏꯇꯕ ꯃꯇꯝꯁꯤꯗ ꯑꯍꯤꯡ ꯑ ꯊꯦꯡꯖꯤꯜꯂꯛꯄ ꯍꯥꯏꯕꯁꯤ ꯑꯩꯅ ꯄꯥꯎꯋꯕ ꯑꯩꯈꯣꯏꯒꯤꯗꯤ ꯑ ꯅꯨꯡꯉꯥꯏꯇꯕ ꯋꯥꯔꯤ ꯀꯌꯥꯝ ꯐꯨꯝꯗ ꯂꯩꯕ ꯃꯔꯣꯏꯒꯨꯝꯕ ꯑꯩꯈꯣꯏꯒꯨꯝꯕꯒꯤꯗꯤ ꯊꯋꯥꯏ ꯅꯨꯡꯉꯥꯏꯇꯕ ꯃꯇꯝꯅꯤ ꯍꯥꯏꯇꯥꯔꯦ ꯑꯗꯨꯗꯨ ꯃꯔꯁꯨ ꯈꯪꯕꯤꯔꯝꯒꯅꯤ ꯍꯥꯏꯗꯤ ꯍꯧꯈꯤꯕ ꯀꯌꯥ ꯑꯃ ꯅꯤꯡꯁꯤꯡꯂꯒ ꯑꯋꯥ ꯅꯨꯡꯉꯥꯏꯇꯕ ꯄꯦꯟꯗꯕ ꯅꯨꯡꯁꯤꯕ ꯃꯤꯀꯨꯞ ꯀꯌꯥ ꯑꯃ ꯅꯤꯡꯁꯤꯡꯉꯛꯄ ꯁꯤ ꯃꯤꯅꯥꯈ ꯇꯥꯗ꯭ꯔꯕ ꯃꯇꯝꯗ ꯆꯦꯡ ꯀꯥꯡꯒꯤ ꯈꯣꯟꯖꯦꯜ ꯑꯁꯤ ꯇꯥꯔꯒ ꯊꯃꯣꯏꯗ ꯍꯧꯈ꯭ꯔꯕ ꯀꯅꯥꯒꯨꯝꯕꯤ ꯑꯃꯒꯤ ꯁꯛꯇꯝ ꯍꯣꯏ ꯃꯈꯣꯏ ꯂꯣꯏꯅꯃꯛ ꯃꯤꯑꯣꯏꯗꯅꯃꯛ ꯇꯧꯔꯝꯗꯕ ꯌꯥꯏ ꯑꯗꯨꯕꯨ ꯃꯌꯥꯝꯅ ꯇꯧꯅꯔꯝꯒꯅꯤ ꯃꯁꯤ ꯃꯤꯑꯣꯏꯕ ꯑꯩꯈꯣꯏꯒꯤ ꯆꯠꯅꯕꯤꯅꯤ ꯉꯁꯤ ꯑꯩ ꯂꯨ ꯇꯣꯡꯗ ꯄꯣꯛꯂꯛꯑꯕꯅꯤ ꯎꯝ ꯎꯝ ꯁꯤꯗ ꯊꯋꯥꯏ ꯅꯨꯡꯉꯥꯏꯇ꯭ꯔꯤꯉꯩꯁꯤꯗ ꯂꯦꯞꯇꯣꯛꯁꯤ ꯌꯥꯁꯜꯂꯛꯇꯕ ꯍꯥꯏꯇꯥꯔꯦ ꯃꯣꯏꯀꯣ
ꯑꯣ
ꯑꯗꯨꯗꯅꯦ ꯁꯨꯃꯥꯏꯅ ꯇꯧꯕꯁꯤꯗꯅ ꯑꯩꯅ ꯁꯨꯝ ꯅꯨꯡꯉꯥꯏꯖꯗꯕ ꯑꯗꯣ ꯃꯔꯨꯞꯀꯤꯗꯤ ꯌꯥꯔꯦ ꯋꯥꯔꯤꯁꯨ ꯀꯣꯏꯊꯣꯛ꯭ꯔꯅꯤ ꯍꯧꯖꯤꯛ ꯁꯤ ꯀꯔꯤꯇ ꯇꯧꯕꯤꯔꯝꯃꯤꯦ ꯃꯔꯨꯞꯀꯤ ꯂꯥꯏ ꯌꯦꯛꯄꯒꯤ ꯊꯕꯛꯇꯨꯕꯨ ꯄꯥꯏꯕꯤꯔꯤꯕ꯭ꯔꯣ ꯀꯃꯥꯏꯅ ꯇꯧꯔꯤꯒꯦ
ꯃꯔꯨ ꯑꯗꯨꯝ ꯄꯥꯏꯖꯔꯤ ꯍꯧꯖꯤꯛ ꯍꯧꯖꯤꯛ ꯃꯆꯤꯟꯅ ꯁꯣꯏꯈꯤꯕ ꯑꯉꯥꯡꯒꯤ ꯂꯥꯏꯒꯤꯁꯨ ꯗꯁꯟꯖ ꯑꯗꯨꯒ ꯃꯔꯨꯞꯀꯤ ꯋꯥꯔꯤꯗꯣ ꯑꯩꯈꯣꯏꯒꯤ ꯂꯨ ꯀꯣꯛꯄꯗ ꯂꯦꯟ ꯇꯥꯕ ꯏꯄꯥꯨ ꯌꯥꯅ ꯑꯣꯏꯗꯨꯅꯦ ꯀꯩꯁꯨ ꯈꯟꯕꯤꯌꯅꯣ ꯑ ꯋꯥꯕꯅ ꯈꯜꯂꯕ ꯃꯇꯝꯗ ꯁꯣꯏ ꯁꯣꯏꯗꯅ ꯑꯩꯈꯣꯏꯒꯤ ꯃꯝꯂꯒ ꯂꯩꯔꯝꯕ ꯌꯨꯝꯗꯨ ꯁꯨꯡꯁꯣꯏ ꯁꯣꯏꯗꯅ ꯅꯣꯡꯃ ꯅꯠꯇ꯭ꯔꯒ ꯅꯣꯡꯃꯗꯤ ꯅꯨꯃꯤꯠꯀꯤ ꯃꯉꯥꯅ ꯉꯥꯍꯟꯕ ꯉꯝꯗ꯭ꯔꯤꯒ ꯁ꯭ꯔꯤ ꯄꯨꯔꯅꯤꯃꯥꯒꯤ ꯑꯍꯤꯡ ꯅꯣꯡꯊꯥꯕꯜꯒꯤ ꯃꯉꯥꯅ ꯁꯣꯏꯗꯅ ꯅꯨꯄꯤ ꯅꯥꯔꯛꯄ ꯉꯝꯒꯅꯤ ꯍꯥꯏꯕ ꯋꯥꯍꯩꯁꯤ ꯊꯝꯖꯒꯦ ꯑꯗꯨꯒ ꯃꯔꯨ ꯑꯩꯅ ꯀꯔꯤꯒꯨꯝꯕ ꯑꯃ ꯖ ꯀ ꯌꯦꯗꯤ ꯑ ꯀꯩꯅꯗ ꯂꯕꯔꯗ ꯊꯖꯦ ꯁꯤ
ꯑꯩ ꯌꯦꯡꯖꯔꯦ ꯃꯔꯨꯞ ꯌꯥꯝꯅ ꯐꯖꯩ ꯃꯔꯨꯞꯀꯤ ꯂꯥꯏ ꯑꯁꯤ ꯐ ꯀꯅꯥꯒꯨꯝꯕꯤ ꯑꯃꯒꯤ ꯁꯛꯇꯝ ꯃꯥꯜꯂꯤꯦ ꯃꯔꯝ ꯅꯨꯄꯤꯕꯁꯤ ꯑꯩꯈꯣꯏꯒꯤ ꯉꯛꯁꯪꯒꯤ ꯇꯥꯔꯛꯄ ꯑꯩꯈꯣꯏꯒꯤ ꯁꯩꯔꯦꯡꯒꯤ ꯁꯔꯨꯛ ꯍꯥꯏꯇꯥꯔꯦꯀꯣ ꯆꯤꯛꯕꯣꯟ ꯕꯦꯇꯤꯕꯣꯟ ꯍꯥꯏꯇꯥꯔꯦ ꯃꯁꯤꯁꯨ ꯌꯥꯝ ꯐꯖꯩ ꯈꯗꯥꯡꯒꯤ ꯖꯣꯠꯂꯥꯏꯁꯤꯁꯨ ꯑꯗꯨꯝ ꯃꯑꯣꯡ ꯇꯥꯏ ꯌꯦꯡꯉꯕ ꯐꯤ ꯌꯦꯡꯉꯒ ꯑꯗꯨꯝ ꯄꯨꯛꯅꯤꯡ ꯍꯨꯔꯦ ꯍꯥꯏꯇꯥꯔꯦ ꯑꯣ ꯂꯥꯏ ꯌꯦꯛꯄꯁꯤꯡ ꯑꯩꯈꯣꯏꯒꯤ ꯋꯥꯈꯜ ꯈ꯭ꯋꯥꯏꯗꯒꯤ ꯅꯨꯡꯉꯥꯏꯇꯕ ꯃꯤꯑꯣꯏꯁꯤꯡ ꯌꯦꯛꯀꯜꯂꯤ ꯍꯥꯏꯗꯨꯅ ꯑꯍꯜ ꯂꯃꯟꯁꯤꯡꯅ ꯊꯝꯕꯤ ꯍꯥꯏꯔꯤꯕ ꯃꯤꯑꯣꯏꯁꯤꯡ ꯑꯁꯤꯒꯤ ꯄꯨꯛꯅꯤꯡꯗ ꯑꯌꯥꯝꯕ ꯍꯥꯏꯕ ꯄꯤꯖꯕꯅꯤ ꯄꯨꯝꯅꯃꯛ ꯅꯆꯗꯦ ꯑꯗꯨ ꯂꯥꯏ ꯌꯦꯛꯄ ꯃꯤꯑꯣꯏ ꯑꯁꯤ ꯌꯦꯡꯕ ꯃꯇꯝꯗ ꯋꯥꯈꯜ ꯊꯥꯡꯅ ꯌꯦꯡꯉꯤ ꯍꯥꯏ ꯑꯩꯈꯣꯏꯗ ꯆꯠꯅꯕꯤꯅꯤ ꯁꯥꯏꯊꯤꯔꯕ ꯀꯥꯡꯕꯨꯁꯨ ꯑꯗꯨꯝ ꯃꯤ ꯃꯣꯏꯃꯅ ꯌꯦꯡꯗꯨꯅ ꯃꯈꯣꯏꯒꯤ ꯑꯍꯥꯟꯕ ꯈꯪ ꯏ ꯃꯅꯦ ꯑꯗꯒꯤ ꯁꯝꯅ ꯍꯥꯏꯔꯕꯗ ꯁꯥꯟꯅꯔꯣꯏ ꯇꯥꯛꯄ ꯅꯨꯄꯥ ꯑꯃꯅ ꯅꯨꯄꯤꯁꯤꯒꯤ ꯃꯇꯝꯗ ꯃꯍꯥꯛ ꯁꯥꯟꯅꯩ ꯁꯥꯟꯅꯗꯦ ꯈꯛꯇ ꯈꯪꯗꯣꯛꯇꯨꯅ ꯃꯑꯣꯡꯗꯧꯅ ꯍꯛꯆꯥꯡꯒꯤ ꯑꯗꯨꯝ ꯌꯦꯡ ꯈꯪꯕꯗꯨꯅ ꯑꯩꯈꯣꯏ ꯂꯥꯏ ꯌꯦꯛꯄ ꯂꯥꯏ ꯌꯥꯝꯅ ꯄꯥꯝꯖꯕ ꯁꯤꯒꯨꯝꯕ ꯑꯥꯔꯠꯀꯤ ꯃꯔꯝꯗ ꯂꯩꯔꯤꯕ ꯃꯤꯑꯣꯏꯁꯤꯡꯁꯤꯅ ꯏꯒꯤ ꯁꯤꯇ꯭ꯔꯄꯇ ꯌꯦꯡꯗ꯭ꯔꯤꯉꯩꯗ ꯐꯤꯕꯝ ꯍꯥꯏꯗꯤ ꯀꯀꯤ ꯑꯣꯏꯒꯦꯔꯥ ꯉꯥꯡꯊꯣꯔꯛꯄ ꯆꯤꯟꯕꯥꯥꯡꯒꯤ ꯃꯑꯣꯡ ꯑꯣꯏꯒꯦꯔꯥ ꯑꯗꯒꯤ ꯄꯤꯁꯨꯝ ꯁꯛꯄ ꯄꯤꯁꯨꯝ ꯁꯛꯇꯕ ꯃꯇꯝꯒꯤ ꯁꯤꯒꯨꯝꯕ ꯀꯌꯥ ꯑꯁꯤ ꯀꯨꯞꯅ ꯍꯥꯏꯗꯤ ꯐꯠꯇꯕ ꯋꯥꯈꯜꯗ ꯅꯠꯇꯕ ꯑꯩꯈꯣꯏꯒꯤ ꯄꯣ ꯑꯗꯨꯒꯤ ꯃꯅꯨꯡꯗ ꯍꯥꯏꯗꯤ ꯃꯍꯥꯛ ꯀꯦꯃꯤꯅꯦꯜꯁꯤꯒꯤ ꯃꯔꯝꯗ ꯀꯔꯤ ꯂꯩꯔꯤꯕꯖꯥꯠꯅꯣ ꯀꯥꯏꯅ ꯋꯥꯈꯜꯗꯁꯦ ꯊꯥ ꯑꯩꯈꯣꯏꯒꯤ ꯈꯟꯖꯤꯜꯂꯨꯕ ꯇꯧꯕꯣꯏꯒ ꯍꯥꯏ ꯁꯤꯕꯨ ꯃꯔꯨꯞꯇ ꯊꯣꯛꯄꯤꯕ ꯊꯣꯛꯄꯤꯗ꯭ꯔꯒ ꯀꯃꯥꯏ ꯀ ꯃꯤꯌꯥꯝꯅꯁꯨꯨꯝ ꯉꯥꯡꯅꯕꯁꯦ ꯑꯆꯨꯝꯕ ꯑꯁꯨꯝꯗꯕ ꯈꯪꯖꯗꯦ
ꯑꯁꯨꯝꯕꯅꯦ ꯂꯥꯏ ꯌꯦꯛꯄ ꯃꯤꯒꯤ ꯑꯂꯣꯟ ꯃꯥꯟꯅꯗꯦ ꯑꯗꯨꯒ ꯂꯥꯏ ꯌꯦꯛꯂꯤꯕ ꯃꯤꯁꯤ ꯑꯩꯈꯣꯏꯒꯤ ꯋꯥꯈꯜꯂꯣꯟꯅꯁꯨ ꯌꯥꯝꯅ ꯂꯨꯏ ꯍꯣꯏ ꯆꯥꯃ ꯃꯅꯨꯡꯗ ꯂꯣꯏꯅ ꯆꯨꯡꯒꯅꯤ ꯍꯥꯏꯕꯗꯨꯃꯠꯇꯦ ꯆꯥꯃ ꯃꯅꯨꯡꯗ ꯇꯁꯦꯡꯅ ꯂꯥꯏ ꯌꯦꯛꯄꯁꯤꯕꯨ ꯊꯋꯥꯏ ꯅꯤꯡ ꯈꯖꯔꯒ ꯌꯦꯛꯂꯤꯕ ꯂꯥꯏ ꯌꯦꯛꯄ ꯂꯥꯏ ꯌꯦꯛꯄꯤꯁꯤꯡ ꯂꯩ ꯀꯔꯤꯁꯨ ꯋꯥꯈꯜ ꯈꯟꯖꯗꯕ ꯃꯈꯣꯏꯒꯤ ꯋꯥꯈꯜꯒꯤ ꯂꯥꯏꯅꯥꯁꯨ ꯂꯩꯇꯕ ꯋꯥꯈꯜ ꯅꯨꯡꯉꯥꯏꯇꯕꯅ ꯆꯤꯡꯕꯁꯨ ꯂꯩꯇꯕ ꯆꯤꯡꯕꯁꯤꯡꯗꯤ ꯃꯍꯥꯛꯅ ꯌꯥꯝꯅ ꯄꯥꯝꯖꯔꯨꯕꯒꯤ ꯈꯣꯏꯗꯥꯖꯔꯨꯕꯒꯤ ꯀꯦꯛꯄ ꯑꯗꯨꯒ ꯑꯃꯅ ꯈꯣꯏꯗꯥꯖꯔꯨꯕꯒꯤ ꯇꯝꯃꯒ ꯌꯦꯛꯄ ꯃꯈꯣꯏꯁꯤꯡ ꯑꯗꯨꯗꯤ ꯀꯔꯤꯁꯨ ꯍꯥꯏꯗꯤ ꯀꯔꯤꯁꯨ ꯂꯩꯇꯦ ꯏꯆꯝ ꯆꯝꯕꯅꯤ ꯏꯆꯝ ꯆꯝꯕ ꯍꯥꯏ ꯍꯥꯏꯗꯅ ꯃꯣꯏ ꯂꯥꯏ ꯍꯩꯄ ꯍꯩꯇꯦ ꯍꯥꯏꯕ ꯍꯩ ꯑꯗꯨꯕꯨ ꯃꯈꯣꯏꯕꯨ ꯋꯥꯈꯜꯂꯣꯟꯗꯤ ꯌꯥꯝꯅ ꯁꯦꯡꯕ ꯏꯁꯤꯡꯒꯨꯝꯕꯅꯤ ꯍꯥꯏꯗꯨꯅ ꯊꯝꯖꯒꯦ ꯑꯗꯨꯕꯨ ꯑꯌꯥꯝꯕꯅ ꯂꯥꯏ ꯌꯦꯛꯄ ꯑꯃꯗꯤ ꯂꯥꯏ ꯌꯦꯛꯄꯤꯁꯤꯡꯁꯤꯒꯤ ꯃꯈꯣꯏꯒꯤ ꯅꯨꯡꯒꯤ ꯑꯣꯏꯕ ꯃꯣꯏꯅ ꯌꯦꯛꯇꯨꯗ ꯂꯥꯏꯗꯨꯗ ꯇꯥꯕ ꯀꯌꯥ ꯑꯃ ꯂꯩ ꯐꯣꯡꯗꯣꯛꯄ ꯉꯝꯗꯕ ꯑꯩꯈꯣꯏꯒꯤ ꯁꯝꯅ ꯍꯥꯏꯔꯕꯗ ꯀꯕꯤ ꯊꯤꯅ ꯐꯣꯡꯗꯣꯛꯄ ꯉꯝꯗꯕ ꯋꯥꯍꯩ ꯀꯌꯥ ꯑꯃ ꯃꯍꯥꯛꯀꯤ ꯁꯩꯔꯦꯡꯗ ꯇꯣꯜꯂꯤ ꯑꯗꯨꯒꯨꯝꯂꯗꯨꯅ ꯂꯥꯏ ꯌꯦꯛꯄ ꯀꯌꯥ ꯂꯥꯏ ꯌꯦꯛꯄꯤ ꯀꯌꯥ ꯑꯃꯅ ꯃꯈꯣꯏꯒꯤ ꯁꯤꯖꯤꯝꯕꯥꯟ ꯊꯣꯡꯗ ꯐꯣꯡꯗꯣꯛꯄ ꯉꯝꯗꯕ ꯋꯥꯍꯩ ꯀꯌꯥ ꯑꯃ ꯂꯥꯏꯒꯤ ꯈꯨꯠꯊꯥꯡꯗ ꯐꯣꯡꯗꯣꯛꯄ ꯀꯌꯥ ꯑꯃ ꯂꯩ ꯑꯗꯨꯒ
ꯍꯣꯏ ꯃꯔꯨꯞꯅ ꯍꯥꯏꯕꯤꯈꯤꯕ ꯁꯥꯏꯀꯤ ꯁꯥꯏꯀꯣ ꯂꯩꯕ ꯍꯥꯏꯕꯗꯨꯒꯤ ꯃꯇꯥꯡꯗꯁꯨ ꯂꯥꯛꯆꯒꯦ ꯂꯥꯏ ꯌꯦꯛꯄ ꯈꯨꯗꯤꯡꯃꯛ ꯃꯗꯨꯅꯤ ꯍꯥꯏꯕꯗꯤ ꯌꯥꯔꯣꯏ ꯑꯗꯨꯒ ꯁꯥꯏꯀꯣ ꯂꯩ ꯍꯥꯏꯗꯨꯅ ꯃꯍꯥꯛ ꯑꯉꯥꯎꯕꯤꯅꯤ ꯑꯉꯥꯎꯕꯅꯤ ꯍꯥꯏꯕꯁꯨ ꯌꯥꯎꯋꯤ ꯃꯔꯝꯗꯤ ꯁꯥꯏꯀꯤ ꯍꯥꯏꯕ ꯑꯁꯤ ꯑꯈꯜ ꯂꯩꯅꯥ ꯅꯥꯕ ꯋꯥꯈꯜ ꯂꯩꯥꯏꯅꯥ ꯅꯥꯕ ꯍꯥꯏꯗꯅ ꯃꯤ ꯑ ꯀꯧꯕ ꯉꯥꯡꯕ ꯈꯨꯝꯗꯕ ꯑꯗꯨꯒꯨꯝꯕ ꯅꯠꯇꯦꯗꯤ ꯄ꯭ꯔꯦꯁꯟ ꯍꯥꯏꯕꯁꯤ ꯌꯦꯡꯕ ꯃꯇꯝꯗ ꯀꯔꯤꯁꯨ ꯈꯪꯂꯣꯏ ꯃꯥ ꯀꯔꯤꯁꯨ ꯇꯧꯔꯣꯏ ꯖꯁ ꯃꯥꯒꯤ ꯂꯩꯐꯝꯐꯝ ꯊꯣꯛꯄꯗ ꯑꯗꯨꯝ ꯂꯩꯒꯗꯕ
ꯑꯗꯨꯃꯥꯏꯅ ꯇꯧꯗꯅ ꯑꯩꯈꯣꯏꯒꯤ ꯁꯤꯗꯁꯨ ꯂꯩ ꯂꯥꯏ ꯌꯦꯛꯄꯁꯤ ꯋꯥꯈꯜꯂꯣꯟ ꯌꯥꯝꯅ
ꯈꯟꯕ ꯋꯥꯈꯜ ꯌꯥꯝ ꯈꯟꯕ ꯃꯤꯑꯣꯏ ꯂꯩ ꯑꯗꯨꯃꯥꯏꯅ ꯇꯧꯗꯨꯅ ꯂꯩ ꯑꯗꯨꯒ ꯀꯥ ꯍꯦꯟꯅꯗꯤ ꯍꯥꯏꯖꯔꯔꯣꯏꯒꯦ ꯑꯩꯈꯣꯏꯒꯤ ꯅꯨꯄꯤꯗ ꯍꯥꯏꯔꯒꯅ ꯑꯩꯈꯣꯏꯒꯤ ꯃꯍꯥꯛꯀꯤ ꯈꯟꯖꯔꯤꯕ ꯑꯗꯨ ꯈꯪꯉꯛꯇꯕ
ꯑꯩꯈꯣꯏ ꯁꯤ ꯁꯤꯗꯤ ꯑꯩꯈꯣꯏꯗꯤ ꯂꯥꯏꯁꯦ ꯂꯥꯏ ꯑꯣꯏꯣꯏꯕꯅ ꯂꯥꯛꯑꯅꯤ ꯑꯗꯨꯅ ꯊꯝꯖꯔꯣꯏꯗꯒꯤ ꯃꯇꯦ ꯌꯥꯝ ꯅꯨꯡꯉꯥꯏꯒꯗꯕ ꯃꯄꯤ ꯑꯃ ꯊꯝꯖꯦ ꯑꯩꯈꯣꯏꯅ ꯃꯤꯑꯣꯏ ꯀꯌꯥꯅꯗꯤ ꯌꯦꯡꯁꯤꯜꯂꯨꯗꯕ ꯑꯗꯨꯕꯨ ꯑꯩꯈꯣꯏꯒꯤ ꯂꯥꯏ ꯌꯦꯛꯄ ꯂꯥꯏ ꯌꯦꯛꯄꯤꯁꯤꯡꯅꯗꯤ ꯈꯪꯕ ꯂꯥꯏ ꯌꯦꯛꯄ ꯂꯥꯏ ꯌꯦꯛꯄꯤꯗꯅ ꯈꯪꯕ ꯋꯥꯍꯩ ꯑꯃꯁꯨ ꯊꯝꯖꯒꯦ
ꯅꯨꯄꯥ ꯈꯨꯗꯤꯡꯃꯛꯅ ꯅꯨꯄꯤ ꯑꯃ ꯌꯦꯛꯄ ꯃꯇꯝꯗ ꯑꯩꯈꯣꯏꯒꯤ ꯐꯖꯕ ꯃꯥꯏꯊꯣꯡ ꯅꯣꯡꯡꯂ ꯅꯅꯨꯡꯕ ꯃꯥꯏꯊꯣꯡ ꯑꯃꯗꯤ ꯐꯖꯕ ꯁꯅꯥ ꯂꯩꯀꯣꯟꯇꯅ ꯊꯜꯂꯒ ꯐꯖꯕ ꯐꯤꯖꯦ ꯁꯥꯗꯅꯂꯒ ꯐꯖꯕ ꯃꯑꯣꯡꯗ ꯌꯥꯔꯤꯃꯩ ꯅꯨꯄꯤꯗꯨꯗꯤ ꯐꯖꯕꯁꯤꯡꯗꯣ ꯎꯠꯊꯣꯛꯑꯒ ꯌꯦꯛꯀꯅꯦꯕ ꯑꯗꯨꯗꯨꯒ ꯅꯨꯄꯤ ꯑꯃꯅ ꯃꯁꯥꯅꯨꯄꯤ ꯌꯦꯛꯆꯕ ꯃꯇꯝꯗ ꯍꯣꯏ ꯂꯥꯏ ꯌꯦꯛꯄꯒꯤ ꯆꯥꯡꯗꯝꯅꯕ ꯃꯇꯝꯗꯗꯤ ꯀꯔꯤꯁꯨ ꯌꯦꯡꯂꯛꯂꯣꯏꯑꯣꯏ ꯃꯣꯏꯁꯨ ꯐꯖꯕ ꯃꯑꯣꯡꯗ ꯌꯦꯛꯀꯅꯤ ꯑꯗꯨꯕꯨ ꯇꯧꯝꯁꯤꯡ ꯃꯁꯥꯅ ꯌꯦꯛꯆꯔꯛꯄ ꯃꯇꯝꯗ ꯀꯅꯥꯒꯨꯝꯕ ꯀꯅꯥꯒꯨꯝ ꯀꯅꯥꯒꯨꯝꯕꯤ ꯍꯥꯏꯖꯕ ꯇꯥꯔꯦ ꯀꯅꯥꯒꯨꯝꯕꯤ ꯂꯥꯏ ꯌꯦꯛꯇ ꯅꯠꯇꯅ ꯅꯨꯄꯤ ꯑꯃꯒꯤ ꯐꯖꯕ ꯁꯛꯇꯝ ꯀꯧꯔꯤꯁ ꯌꯦꯂꯣ ꯑꯩꯈꯣꯏꯅ ꯌꯦꯛꯀꯅꯤ ꯃꯗꯨꯗꯤ ꯅꯥꯏꯇꯣꯝ ꯇꯥꯔꯕ ꯑꯩꯈꯣꯏꯒꯤ ꯑꯗꯨꯝ ꯒꯨꯒꯜꯗ ꯀꯩꯗꯁꯨ ꯑꯗꯨꯝ ꯐꯪꯒꯅꯤꯗ ꯄꯤꯅꯅꯕ ꯂꯩꯣꯏ ꯌꯦꯀꯅꯤ ꯅꯥꯥꯏꯇꯣꯝ ꯇꯥꯕꯈꯤꯗ ꯋꯥꯈꯜ ꯅꯨꯡꯥꯏꯇꯩ ꯁꯤꯗ ꯆꯞ ꯃꯥꯟꯅꯅ ꯅꯨꯄꯥꯗꯁꯨ ꯅꯨꯄꯤꯅ ꯅꯨꯄꯥ ꯌꯦꯛꯄ ꯃꯇꯝꯗ ꯃꯍꯥꯛꯀꯤ ꯅꯨꯄꯥꯒꯤ ꯁꯛꯂꯣꯟ ꯐꯖꯕ ꯕꯣꯗꯤ ꯐꯖꯕ ꯍꯛꯆꯥꯡ ꯐꯖꯕꯒꯤ ꯀꯩꯅꯣ ꯗ꯭ꯔꯦꯁ ꯐꯖꯕ ꯁꯦꯠꯍꯟꯒꯅꯤ ꯃꯃꯣꯟ ꯃꯅꯜ ꯀꯪꯒꯅꯤ ꯑꯗꯨꯕꯨ ꯅꯨꯄꯥ ꯑꯃꯅ ꯅꯨꯄꯥ ꯑꯃ ꯑꯣꯏꯕꯒꯤ ꯁꯛꯇꯝ ꯌꯜꯂꯛꯄ ꯃꯇꯝꯗ ꯀꯩꯗꯧꯅꯤꯡꯅꯨꯡꯗ ꯍꯥꯏꯗꯤ ꯂꯥꯏ ꯌꯦꯛꯄ ꯆꯥꯡꯗꯝꯅꯕꯗ ꯅꯠꯇꯅ ꯀꯩꯗꯧꯅꯨꯡꯗ ꯌꯦꯜꯂꯣꯏ ꯃꯗꯣ ꯑꯁꯦꯡꯕ ꯁꯛꯇꯝꯅꯦꯕ ꯁꯃꯥꯖꯁꯤꯗ ꯌꯦꯡꯕꯤꯔꯤꯕ ꯅꯨꯄꯥꯒꯤ ꯁꯛꯇꯝꯗꯣ ꯅꯨꯄꯥ ꯑꯃꯅ ꯂꯦꯞꯀꯅꯦꯕ ꯁꯃꯥꯖꯁꯤꯗ ꯌꯦꯡꯕꯤꯔꯤꯕ ꯅꯨꯄꯤ ꯌꯦꯉꯒꯤ ꯁꯛꯐꯝꯗꯣ ꯅꯨꯄꯤ ꯑꯣꯏꯕ ꯅꯨꯄꯤ ꯑꯣꯏꯕ ꯂꯥꯏ ꯌꯦꯛꯄꯤꯁꯤꯡꯅ ꯌꯦꯛꯀꯅꯦ ꯁꯨꯃꯥꯏꯅ ꯊꯝꯖꯒꯦ ꯃꯔꯨꯞ ꯍꯥꯏꯗꯤ ꯂꯥꯏ ꯌꯦꯛ ꯃꯗ ꯋꯥꯔꯤ ꯀꯌꯥ ꯑꯃ ꯂꯩ ꯑꯗꯨꯒꯤ ꯃꯇꯝꯁꯤ ꯌꯥꯁꯜꯂꯛꯇꯧꯅ ꯁꯨꯃꯥꯏꯅ ꯊꯧꯖꯦ
ꯌꯥꯝꯁꯦ ꯀꯟꯅ ꯀꯟꯅ ꯇꯥꯕꯗ ꯑꯩꯅꯁꯨ ꯑꯅꯧꯕ ꯑꯣꯏꯕ ꯀꯌꯥ ꯑꯃ ꯊꯝꯕꯤ ꯃꯇꯨꯡꯗꯁꯨ ꯂꯥꯏ ꯌꯦꯛꯄꯒꯤ ꯃꯇꯥꯡ ꯑꯃꯗꯤ ꯑꯇꯣꯞ ꯑꯇꯣꯞꯄ ꯍꯤꯔꯝ ꯀꯌꯥꯗ ꯋꯥꯔꯤ ꯋꯥꯇꯥꯏ ꯇꯧꯁꯤ ꯃꯔꯨꯞ ꯐꯔꯦ ꯑꯗꯨꯁꯨ ꯄꯣꯊꯥꯕꯤꯔꯛꯑꯣ ꯑꯩꯁꯦ ꯊꯝꯖꯔꯒꯦ
ꯎꯝ